ꯍꯜꯂꯣ ꯑꯣ ꯋꯥꯔꯤ ꯁꯥꯕ ꯑꯗꯨ ꯌꯥꯏꯀꯣ
ꯍꯣꯏ ꯀꯥꯏꯗꯦ ꯎꯝ
ꯑꯣ ꯐꯔꯦ ꯐꯔꯦ ꯋꯥꯔꯤ ꯁꯥꯁꯦ ꯁꯥꯏ ꯀꯩꯅꯣ ꯇꯧꯔꯕꯣ ꯑ ꯗꯤꯅꯔ ꯇꯧꯔꯕꯣ
ꯆꯥꯗꯔꯤꯗ ꯍꯧꯖꯤꯛ ꯊꯣꯡꯉꯒ ꯂꯩꯌꯦ ꯑꯩꯅꯗꯤ ꯊꯣꯡꯗꯦ ꯅꯣꯏꯗꯤ
ꯎꯝ ꯑꯩꯁꯨ ꯆꯥꯗ꯭ꯦꯈꯣꯏꯁꯨ ꯉꯥꯏꯔꯤ ꯍꯥꯏ ꯇꯕꯅꯤꯅꯦ
ꯍꯥꯥ
ꯑꯩꯈꯣꯏꯁꯨ ꯆꯥꯛ ꯊꯣꯡꯉꯌꯦ ꯀꯇꯥꯔꯦ ꯑꯩꯅꯗꯤ ꯊꯣꯡꯕ ꯅꯠꯇ꯭ꯔꯒꯅꯁꯨ ꯉꯥꯏꯕ ꯁꯤꯁꯇꯔꯗꯧꯅ
ꯅꯣ
ꯍꯥꯎꯕꯁꯨ ꯌꯥꯎꯔꯦ ꯍꯥꯎꯇꯕꯁꯨ ꯌꯥꯎꯔꯦ ꯍꯥꯏꯗꯨꯅꯤ ꯑꯩ ꯂꯣꯏ
ꯑ ꯌꯥꯃꯤ ꯀꯣꯗꯨꯗꯤ
ꯌꯥꯝ
ꯎꯝ ꯑꯩꯈꯣꯏꯁꯨ ꯌꯥꯝꯃꯦ
ꯍꯣꯏꯗ ꯃꯌꯥꯝ ꯃꯌꯥꯝ ꯆꯥꯒ ꯇꯧꯕꯅꯤ
ꯉꯥ ꯂꯩꯔꯛꯑꯦ ꯑꯗꯨꯒ ꯎ ꯇꯨ ꯏꯀꯥꯏ ꯊꯥꯕꯤꯌꯦꯀꯣ ꯀꯥꯏꯊꯕꯤ ꯍꯥꯏꯅꯤꯀꯣ ꯑꯗꯨꯒ ꯊꯥꯡꯖꯤꯡ ꯃꯔꯣꯛ ꯃꯦꯠꯄꯗꯣ ꯑꯗꯣ ꯁꯦꯝꯃꯤ ꯃꯒ ꯂꯩꯑꯦ
ꯑꯣ ꯑꯗꯨꯗꯤ ꯍꯥꯎꯗꯧ ꯃꯥꯂꯦꯍꯦꯛ ꯉꯥ ꯑꯌꯥꯏꯕ
ꯍꯣꯏ ꯍꯥꯎꯗꯧ ꯃꯥꯜꯂꯦ ꯑꯩꯗꯤ ꯆꯥꯛ ꯆꯥꯅꯤꯡꯗ꯭ꯔꯦꯗꯪ ꯉꯁꯥꯏ ꯑꯩ ꯕꯖꯥꯔ ꯆꯠꯂꯒ ꯀꯩꯅꯣ ꯑꯆꯥꯄꯣꯠ ꯆꯥꯃꯟꯕꯒꯤ ꯄꯨꯛꯁꯤ ꯊꯜꯂꯦꯕ꯫
ꯆꯥꯅꯤꯡꯗꯦ ꯍꯥꯏꯔꯒ ꯃꯌꯥꯝ ꯆꯥꯗꯧ ꯃꯥꯜꯂꯤꯗ ꯍꯤꯟꯖꯥꯡꯁꯦ ꯎꯕꯗ ꯃꯊꯦꯜ ꯃꯌꯥꯝꯁꯤ ꯎꯕꯗ
ꯍꯥꯏꯇꯥꯔꯦ ꯀꯃꯥꯏꯅ ꯇꯧꯅꯤ ꯍꯥꯏꯗꯣ ꯑꯗꯣ ꯅꯨꯡꯗꯥꯡꯗ ꯆꯥꯛ ꯌꯥꯝ ꯆꯥꯕꯁꯦ ꯐꯠꯇꯤ ꯐꯠꯇꯕ ꯃꯥꯜꯂꯦ ꯍꯥꯏꯕꯗꯤ ꯇꯨꯝꯗ꯭ꯔꯤꯉꯩꯗ ꯆꯥꯛ ꯌꯥꯝ ꯆꯥꯒꯅꯨ ꯍꯥꯏꯕ ꯅꯤꯕ ꯗꯣꯛꯇꯔꯁꯤꯡꯅ
ꯍꯥꯏꯕꯅꯤ ꯍꯥꯏꯕꯅꯤ ꯆꯨꯝꯃꯦ ꯆꯨꯝꯃꯦ ꯅꯨꯡꯗꯥꯡꯅꯤ ꯈꯔ ꯂꯥꯏꯠ ꯑꯣꯏꯍꯜꯂꯣꯅꯦꯗꯤ ꯍꯥꯏꯅꯕꯅꯦ
ꯌꯥꯝꯗꯤ ꯆꯥꯔꯣꯏꯗ ꯆꯥꯅꯤꯡꯉꯁꯨ ꯑꯍ ꯀꯟꯇ꯭ꯔꯣꯜ ꯈꯔ ꯇꯧꯔꯒ ꯆꯥꯗꯣꯏꯅꯦ ꯑꯍꯦꯑꯍꯍ
ꯍꯣꯏꯗ ꯍꯧꯖꯤꯛ ꯆꯥꯗ꯭ꯔꯁꯨ ꯍꯌꯦꯡ ꯑꯌꯨꯛꯇ ꯑꯃꯨꯛ ꯐꯨꯒꯠꯂ ꯂꯣꯏꯔꯦ
ꯑꯍꯍꯍꯍ ꯍꯣꯏ ꯌꯦꯡꯕ ꯇꯥꯔꯦ ꯎꯝ
ꯁꯤꯁꯇꯔꯗꯤ ꯀꯩꯅꯣ ꯀꯩꯗꯝꯗꯒ ꯑꯣꯏꯗꯣꯏ ꯅꯣ
ꯑꯩꯁꯦ ꯍꯧꯖꯤꯛ ꯑ ꯏꯝꯐꯥꯜꯗ ꯂꯩꯌꯦ ꯇꯥꯛꯌꯦꯜꯗ
ꯇꯥꯛꯌꯦꯜꯗꯥ
ꯌꯥ ꯍꯣꯏ ꯅꯣꯏꯗꯤ
ꯑꯩꯁꯨ ꯑꯗꯨꯝ ꯁꯤꯁꯇꯔꯒ ꯌꯥꯝ ꯀꯟꯅ ꯂꯞꯅꯕꯗꯤ ꯑꯣꯏꯗꯦ ꯑꯩꯈꯣꯏꯅ ꯑꯃꯨꯛ ꯁꯤꯁꯇꯔꯗꯤ ꯈꯔ ꯍꯩ ꯔꯒ ꯏꯔꯣꯏꯁꯦꯝꯕ ꯈꯪꯉꯤꯀꯣ
ꯑꯣ ꯈꯪꯉꯦ ꯈꯪꯉꯦ ꯏꯔꯣꯏ ꯁꯦꯝꯕꯗ ꯑꯩ ꯊꯕꯛ ꯇꯧꯔꯝꯕꯅꯤ ꯅꯍꯥꯟꯗꯣ
ꯀꯩ ꯂꯩ ꯑ ꯀꯩ ꯑꯣꯏꯅ ꯇꯧꯔꯝꯃꯤ ꯅꯣ
ꯑꯁ ꯑꯗꯨꯗꯤ ꯍꯥꯏꯅꯤꯡꯗ꯭ꯔꯦꯗ
ꯑꯣ ꯐꯔꯦ ꯐꯔꯦ ꯀꯥꯏꯗꯦ ꯀꯥꯏꯗꯦ ꯑꯣ ꯍꯧꯖꯤꯛ ꯑ ꯇꯥꯛꯌꯦꯜꯗ ꯂꯩꯁꯤ ꯁꯤꯅ ꯍꯧꯖꯤꯛꯅ ꯁꯤꯁꯇꯔꯁꯦ ꯁ꯭ꯇꯗꯤ ꯇꯧꯔꯤꯔꯥ ꯅꯠꯇ꯭ꯔꯒ ꯇ꯭ꯔꯦꯅꯤꯡꯒꯨꯝꯕ ꯌꯥꯎꯔꯤꯔꯥ
ꯅꯠꯇꯦ ꯀꯩꯁꯨ ꯇꯧꯗꯦ ꯊꯕꯛ ꯊꯤꯔꯒ ꯂꯩꯕꯅꯦ ꯍꯧꯖꯤꯛꯁꯦ ꯑꯩ ꯊꯕꯛ ꯇꯣꯛꯑꯦꯕ ꯊꯕꯛ ꯇꯣꯛꯒ ꯑꯃꯨꯛ ꯊꯕꯛ ꯊꯤꯔꯒ ꯂꯩꯥꯕꯅꯦ ꯅꯪꯗꯦ
ꯎꯝ ꯑꯩꯁꯨ ꯊꯕꯛ ꯑꯃꯗꯤ ꯇꯧꯋꯦ ꯊꯥꯡꯃꯩꯕꯟꯗ ꯎꯝ ꯑꯩꯁ ꯁꯤ ꯀꯩꯅꯣ ꯄꯥꯟꯅꯕꯅꯤ ꯑ ꯄꯩꯁꯥ ꯅꯨꯡꯁꯥ ꯄꯥꯟꯅꯕꯅꯤ ꯍꯥꯏ ꯇꯥꯔꯦ
ꯐꯥꯏꯅꯥꯟꯁ ꯀ ꯃꯅ ꯑ ꯐꯥꯏꯅꯥꯟꯁ ꯗꯨꯀꯥꯟ ꯑꯣ ꯑ ꯑꯗꯨ ꯍꯥꯏꯔꯒ ꯑꯁꯦ ꯑꯁꯦꯡꯕ ꯑꯊꯨ ꯑꯗꯨ ꯍꯥꯏꯔꯒ ꯊꯕꯛ ꯊꯤꯕꯤꯌꯣ
ꯊꯕꯛ ꯊꯤꯕꯤꯌꯣ
ꯍꯣꯏ ꯊꯕꯛ ꯊꯤꯕꯤꯌꯨꯕ ꯂꯩꯔꯗꯤ ꯍꯥꯏꯔꯛꯑꯣ ꯍꯥꯏ ꯑꯟꯑꯣꯗꯤꯕꯜ
ꯒꯤꯔꯣ ꯊꯕꯛꯁꯦ ꯀꯔꯝꯕꯩ ꯅꯣ ꯏꯝꯐꯥꯜ ꯃꯅꯨꯡꯒꯤꯔ
ꯑ ꯏꯝꯐꯥꯜ ꯃꯅꯨꯡ ꯍꯣꯏ ꯍꯣꯏ ꯏꯝꯐꯥꯜ ꯃꯅꯨꯡ ꯑꯁꯤ ꯕꯖꯥꯔ ꯃꯅꯥꯛ ꯇ ꯑꯣꯏꯔꯗꯤ ꯌꯥꯔꯦ
ꯕꯖꯥꯔ ꯃꯅꯥꯛꯇ ꯑꯣꯏꯔꯗꯤ ꯌꯥꯔꯦꯕꯀꯣ ꯑꯣ ꯂꯩꯔꯒꯗꯤ ꯍꯥꯏꯔꯛꯀꯦ ꯑꯩꯈꯣꯏꯒꯤꯁꯨ ꯊꯕꯛꯀꯤ ꯑꯃꯗꯤ ꯂꯩꯌꯦꯕꯀꯣ ꯑꯩꯈꯣꯏꯒꯤ ꯍꯥꯏꯗꯤ ꯑꯗꯨꯝ ꯑꯦꯅꯤꯋꯦꯔ ꯍꯥꯏꯇꯔꯦ ꯑꯩꯈꯣꯏ ꯏꯟꯗꯤꯌꯥ ꯑꯣꯏꯒꯦꯔꯥ ꯋꯦꯗꯔ ꯑꯥꯎꯠꯁꯥꯏꯠ ꯑꯣꯏꯒꯦꯔꯥ ꯑꯗꯨꯝ ꯃꯣꯏꯅ ꯑꯗꯨꯝ ꯄ꯭ꯂꯦꯁꯃꯦꯟ ꯄꯤꯕ ꯍꯥꯏꯗꯤ ꯑꯩꯈꯣꯏꯒ ꯀꯟꯇꯦꯛ ꯂꯩꯅꯕ ꯍꯥꯏꯒꯗ꯭ꯔꯥ ꯀ꯭ꯔꯥ
ꯑꯣ ꯑꯗꯨꯗꯣ ꯀꯩ ꯅꯣꯏꯒꯤ ꯀꯩꯅꯩꯅꯣ ꯀꯝꯄꯅꯤ ꯀꯩ
ꯀꯩꯅꯣꯗꯣ ꯈꯪꯕ꯭ꯔꯣ ꯑ ꯦ ꯁꯤ ꯑꯔꯤꯗꯣ ꯈꯪꯕ꯭ꯔꯣ
ꯁꯤ ꯈꯪꯃꯦ ꯑꯗꯨꯗꯤ
ꯈꯪꯗ꯭ꯔꯒꯁꯨ ꯈꯪꯖꯔꯧꯣꯕꯣ ꯀꯣ ꯀꯩꯅꯣꯗ ꯂꯩꯕꯅꯦ ꯊꯥꯡꯃꯩꯕꯟꯗ ꯂꯩꯕꯅꯦ ꯊꯥꯡꯃꯩꯕꯟꯒꯤ ꯊꯥꯎ ꯒ꯭ꯔꯥꯎꯟꯒꯤ ꯍꯦꯛ ꯑꯣꯄꯣꯖꯤꯠꯇ ꯂꯩꯔꯦ ꯑꯗꯨꯝ ꯆꯪꯁꯤꯜꯂꯒ ꯀꯣ ꯂꯦꯟ ꯇꯨꯒꯨꯝꯕ ꯍꯥꯏꯒꯗ꯭ꯔꯥ ꯑꯗꯨꯗ ꯂꯩꯗꯣꯏꯕ
ꯎ ꯈꯪꯗ꯭ꯔꯦ ꯑꯗꯨꯗꯤ ꯊꯥꯎ ꯒ꯭ꯔꯥꯎ ꯃꯅꯥꯛꯇ ꯊꯥꯎ ꯒ꯭ꯔꯥꯎꯗꯤ ꯈꯪꯉꯦ ꯑꯗꯣ ꯅꯪꯅ ꯍꯥꯏꯕ ꯃꯐꯝꯗꯨꯗꯤ ꯑꯩ ꯈꯪꯖꯗ꯭ꯔꯦ
ꯑ ꯊꯥꯎ ꯎꯔꯥꯎꯟꯒꯤ ꯀꯩꯅꯣꯗꯣ ꯍꯦꯛ ꯑꯣꯄꯣꯖꯤꯠꯇ ꯑꯣꯏꯗꯣꯏꯕ ꯋꯥꯡꯅꯦ ꯇꯥꯗ꯭ꯔꯤ
ꯍꯧꯖꯤꯛꯇꯤ ꯀꯩꯗꯧꯔꯒ ꯂꯩꯕ
ꯍꯧꯖꯤꯛꯁꯦ ꯑꯩ ꯑꯗꯨꯗ ꯂꯩꯕꯅꯦ ꯑꯩꯁꯦ ꯍꯧꯖꯤꯛ ꯃꯣꯏ ꯑꯗꯨꯒꯤ ꯃꯣꯏ ꯅꯤꯕ ꯀꯣ ꯅ ꯇꯦꯁ ꯑꯗꯨꯒꯤ ꯑꯩꯅ ꯄꯩꯁꯥ ꯅꯨꯡꯁꯥ ꯑꯗꯨꯝ ꯄꯥꯟꯅꯕ ꯍꯥꯏꯇꯥꯔꯦꯅꯦ ꯁꯥꯏꯗ ꯕꯦꯡ ꯆꯠꯊꯣꯛ ꯆꯠꯁꯤꯟ ꯄꯩꯁꯥ ꯍꯥꯞꯇꯣꯛ ꯍꯥꯞꯆꯤꯟ ꯑꯗꯨꯃꯥꯏꯅ ꯑꯗꯨꯝ ꯇꯧꯕꯅꯦꯕ
ꯑꯁ ꯌꯥꯝꯅ ꯑꯗꯨꯗꯤ ꯅꯪꯒꯤ ꯄꯣꯠꯁꯦ ꯌꯥꯝ ꯋꯥꯡꯕ ꯄꯣꯠꯁꯤꯅꯤꯅ
ꯌꯥꯝ ꯋꯥꯡꯕ ꯃꯥꯟꯕꯗꯩ ꯋꯥꯅꯤ
ꯍꯩꯗꯤ ꯄꯩꯁꯥꯕ ꯅꯨꯡꯁꯥ ꯄꯥꯏꯔ ꯂꯩꯕꯅꯦ ꯍꯥꯏꯕꯗꯨꯒꯤ
ꯏꯁꯥꯕꯨꯗꯤ ꯌꯥꯝ ꯄꯥꯏꯔꯦ ꯍꯥꯏꯗꯤ ꯏꯁꯥꯒꯤꯕꯨꯗꯤ ꯅꯠꯇꯦ ꯌꯥꯝ ꯄꯥꯏꯔꯤ ꯄꯥꯏꯔ ꯑꯗꯨ ꯊꯒꯦꯀꯣ
ꯑꯗꯣ ꯑꯁꯦꯡꯕꯅꯦ ꯑꯩꯅ ꯍꯥꯏꯔꯤꯁꯦ ꯊꯕꯛ ꯂꯩꯔꯗꯤ ꯍꯥꯏꯔꯛꯑꯣ ꯍꯥꯏꯕꯁꯦ ꯑꯩ ꯊꯤꯔꯒ ꯂꯩꯕꯅꯦ ꯍꯧꯖꯤꯛꯁꯦ
ꯍꯥꯏꯔꯛꯀꯦ ꯍꯥꯏꯔꯛꯀꯦ ꯍꯥꯏꯗꯤ ꯊꯕꯛꯁꯦ ꯅꯣꯏꯔꯤ ꯍꯥꯏꯗꯤ ꯃꯅꯤꯄꯨꯔ ꯈꯛꯇꯪ ꯇꯧꯗꯦꯕꯀꯣ ꯄ꯭ꯂꯦꯁꯃꯦꯟꯁꯦ
ꯑꯩꯗꯤ ꯃꯅꯤꯄꯨꯔ ꯈꯛꯇ ꯑꯁꯤ ꯏꯝꯐꯥꯜ ꯃꯅꯨꯡꯗꯗꯅꯦ
ꯏꯝꯐꯥꯜ ꯃꯅꯨꯡꯗꯅꯦ ꯑꯣ ꯏꯝꯐꯥꯜ ꯃꯅꯨꯡꯒꯤ ꯏꯝꯐꯥꯜ ꯃꯅꯨꯡꯒꯤꯁꯨ ꯑꯗꯨꯝ ꯄꯤꯗꯤ ꯄꯤꯕꯅꯦꯕꯀꯣ ꯂꯩꯕꯒ ꯑꯗꯨꯝ ꯍꯥꯏꯗꯤ ꯁꯤꯁꯇꯔꯒ ꯆꯥꯟꯅꯕ ꯆꯥꯟꯅꯗꯕ ꯑꯗꯨꯅꯝ ꯑꯣꯏꯈ꯭ꯔꯒ ꯑꯗꯨꯝ ꯑꯕꯤ ꯄꯄꯤꯔꯛꯀꯦ
ꯎꯝ
ꯑꯗꯨꯝ ꯃꯣꯏꯒꯤꯁꯨ ꯑꯗꯨꯝ ꯑꯦꯅꯤꯋꯦ ꯑꯗꯨꯝ ꯃꯅꯤꯄꯨꯔ ꯑꯣꯏꯒꯦꯔꯥ ꯏꯟꯗꯤꯌꯥꯒꯤ ꯑꯣꯏꯒꯦꯔꯥ ꯑꯗꯨꯝ ꯄꯤꯕꯅꯦꯕ ꯃꯣꯏꯅ ꯑꯗꯨꯝ ꯑꯉꯝ ꯑꯉꯝꯕ ꯑꯗꯨꯃꯥꯏꯅꯗꯤ ꯇꯧꯋꯦ ꯑꯗꯨꯝ ꯃꯣꯏꯅ ꯀꯦꯟꯗꯤꯗꯦꯠꯀꯁꯨ ꯑꯗꯨꯝ ꯂꯥꯛꯑꯦꯀꯣ ꯃꯣꯏꯅ ꯍꯣꯇꯦꯜꯒꯨꯝꯕ ꯑꯗꯒꯤ ꯀꯩꯅꯣꯒꯨꯝꯕꯗ ꯍꯥꯏꯗꯤ ꯀꯩ ꯍꯥꯏꯅꯤ ꯍꯣꯁꯄꯤꯇꯦꯂꯤꯇꯤꯒꯨꯝꯕ ꯑꯗꯨꯝ ꯇꯝꯕ ꯁꯨꯝ ꯇꯝꯅꯩꯌꯦꯕꯀꯣ ꯑꯗꯨꯅ ꯃꯣꯏꯒꯤ ꯄ꯭ꯂꯦꯁꯃꯦꯟ ꯑꯗꯨꯝ ꯍꯥꯏꯗꯤ ꯂꯣꯏꯕꯒ ꯑꯗꯨꯝ ꯂꯣꯏꯅꯃꯛ ꯄꯤꯕ ꯉꯝꯗ꯭ꯔꯁꯨ ꯃꯣꯏꯒꯤ ꯔꯤꯀ꯭ꯋꯥꯏꯔꯃꯦꯟꯗꯨꯒꯤ ꯃꯇꯨꯡ ꯏꯟꯅ ꯑꯩꯈꯣꯏꯅ ꯑꯗꯨꯝ ꯈꯗꯤ ꯑꯗꯨꯝ ꯀꯦꯟꯕꯤꯔꯛ ꯈꯗꯤ ꯑꯗꯨꯝ ꯄ꯭ꯂꯦꯁꯃꯦꯟ ꯄꯤꯕꯅꯦꯕ
ꯑ ꯑ
ꯑꯗꯨꯅꯦ ꯁꯤꯁꯇꯔꯅ ꯏꯝꯐꯥꯜ ꯃꯅꯨꯡꯒꯤ ꯄꯥꯝꯃꯒ ꯏꯝꯐꯥꯜ ꯃꯅꯨꯡꯒꯤꯗꯤ ꯌꯥꯝ ꯀꯟꯅꯗꯤ ꯂꯥꯛꯇꯦ ꯍꯥꯏꯗꯤ ꯑꯩꯈꯣꯏꯒ ꯀꯟ ꯇꯦꯛꯁꯦ ꯌꯥꯝ ꯀꯟꯅ ꯂꯩꯇꯕꯒꯤ ꯍꯥꯏꯒꯗ꯭ꯔꯥ ꯀꯣ ꯑꯗꯨꯒ ꯀꯩꯅꯣꯒꯨꯝꯕ ꯍꯣꯁꯄꯤꯇꯦꯜꯂꯤꯇꯤꯒꯨꯝꯕ ꯑꯗꯨꯝꯕꯒꯤ ꯑꯗꯨꯝ ꯐꯨꯗ ꯑꯦꯟ ꯕꯦꯕꯔꯦꯖꯀꯨꯝꯕꯗꯤ ꯑꯗꯨꯝ ꯈꯔ ꯀꯟꯇꯦꯛ ꯂꯩꯅꯕꯅꯤꯅ ꯑꯗꯨꯝ ꯂꯥꯛꯑꯦꯕ ꯑꯗꯣ ꯂꯩꯔꯗꯤ ꯑꯗꯨꯝ ꯍꯥꯏꯔꯛꯀꯦ
ꯍꯣꯏ ꯂꯥꯏ ꯂꯥꯏꯅꯤꯡꯉꯥꯏ ꯊꯣꯛꯔꯦꯗꯣ ꯊꯕꯛ ꯊꯤꯕꯅ ꯑꯁ ꯃꯊꯥ ꯁꯥꯔꯦ ꯑꯃꯨꯛꯀ ꯑꯩꯁꯦ
ꯎꯝ ꯊꯤꯕꯁꯦ ꯊꯤꯕꯗ ꯀꯜꯂꯣ ꯑꯗꯨꯝ ꯎꯝ
ꯐꯪꯅꯤ ꯐꯪꯅꯤꯗꯣ ꯑꯁ ꯃꯊꯥ ꯁꯥꯕꯀꯣ ꯍꯥꯏ ꯍꯥꯏꯗꯤ ꯀꯩ ꯍꯥꯏꯗꯣꯏꯔꯥ ꯑꯩꯅ ꯄꯥꯝꯕ ꯊꯕꯛꯇ ꯐꯪꯗꯕꯅꯤꯅꯀꯣ
ꯑ ꯍꯥꯌꯗꯤ ꯁꯤꯁꯇꯔꯅ ꯄꯥꯝꯃꯤꯁꯦ ꯀꯔꯝꯕꯒꯤ ꯇꯥꯏꯞꯀꯤ ꯊꯕꯛꯅꯣ ꯍꯥꯏꯕꯗꯤ ꯂꯩꯗꯅ ꯍꯥꯏꯕꯗꯤ
ꯑꯩꯅ ꯄꯥꯝꯕꯁꯦ ꯔꯤꯁꯤꯞꯁꯤꯅꯦꯁ ꯒꯨꯝꯕ ꯅꯠꯇ꯭ꯔꯒ ꯁꯦꯜꯁꯀꯤ ꯑꯦꯛꯖꯤꯀ꯭ꯨꯇꯤꯞ ꯀꯣ ꯑꯗꯨꯒꯨꯝꯕ ꯅꯠꯇ꯭ꯔꯒ ꯇꯦꯂꯤꯀꯣꯂꯔꯁꯨ ꯌꯥꯏ ꯑꯣꯐꯤꯁ ꯆꯒꯨꯝꯕꯣꯏꯁꯨ ꯌꯥꯏ
ꯑꯣꯀꯦ ꯑꯣꯐꯤꯁ ꯁꯇꯥꯄꯁꯨ ꯌꯥꯏꯑꯕꯀꯣ ꯎꯝ ꯍꯣꯏ ꯑꯩ ꯀꯩꯅꯣ ꯂꯩꯔꯗꯤ ꯑꯞꯗꯦꯠꯀꯨꯝꯕ ꯑꯦꯅꯤ ꯅꯤꯌꯨꯁ ꯑꯗꯨꯝꯕꯒꯤ ꯂꯩꯔꯒꯗꯤ ꯑꯗꯨꯝ ꯍꯥꯏꯔꯛꯀꯦ
ꯎꯝ ꯊꯥꯖꯕ ꯌꯥꯎꯔꯒ ꯉꯥꯏꯔꯝꯒꯦ
ꯍ
ꯎꯝ ꯉꯥꯏ ꯉꯥꯏꯔꯝꯃꯣ ꯉꯥꯏꯔꯝꯃꯣ ꯕꯁ ꯉꯥꯏꯔꯗꯤ ꯐꯪꯉꯤ ꯍꯥꯏꯕ ꯑꯃ ꯂꯩꯕꯤ
ꯎ ꯍꯣꯏ ꯑꯗꯨꯅꯦ ꯑꯦꯛꯁꯄꯦꯛꯇꯦꯁꯟ ꯌꯥꯎꯔꯒ ꯉꯥꯏꯕ ꯇꯥꯔꯦ ꯑꯗꯨꯗꯤ
ꯃꯥꯅꯤ ꯃꯥꯅꯤ
ꯑꯗ ꯅꯪꯒꯤ ꯊꯕꯛꯇꯤ ꯍꯥꯏꯕꯗꯤ ꯅꯨꯡꯉꯥꯏꯕ꯭ꯔꯣ ꯀꯩ ꯋꯥꯥꯛꯀꯤꯡ ꯑꯋꯥꯔꯁ ꯀꯃꯥꯏꯅ ꯇꯧꯒꯦ
ꯋꯥꯥꯛꯀꯤꯡ ꯑꯋꯥꯔꯁꯦ ꯑꯗꯨꯝ ꯀꯩꯅꯣꯅꯦ ꯍꯥꯏ ꯃ ꯑꯗꯨꯝ ꯃꯌꯥꯝꯅ ꯇꯧꯅꯔꯤꯕ ꯍꯥꯏꯔꯗꯤ ꯅꯥꯏꯟꯗꯅ ꯅꯥꯏꯟꯗꯅ ꯐꯥꯏꯚ ꯁꯕꯨ ꯑꯗꯨꯝ ꯑꯣꯏꯕ ꯍꯥꯏꯦ
ꯎꯝ ꯅꯨꯡꯉꯥꯏꯌꯦ ꯑꯗꯨꯒꯨꯝꯕꯅ ꯍꯥꯏꯗꯤ ꯅꯨꯡꯗꯥꯡꯁꯨ ꯌꯥꯝꯅꯒ ꯊꯦꯡꯗꯦ ꯀꯣ ꯐꯥꯏꯚ ꯍꯥꯏꯕꯁꯦ ꯑꯗꯨ ꯅꯨꯡꯉꯥꯏ ꯅꯨꯡꯉꯥꯏꯔꯦ ꯑꯗꯣ ꯑꯣꯀꯦ ꯉꯥꯔꯁꯦ
ꯋꯥꯋꯥꯛꯀꯤꯡꯒꯤ ꯁꯋꯥꯏꯗꯤ ꯑꯗꯨꯝꯅ ꯍꯣꯏ
ꯍꯣꯏ ꯑ ꯅꯍꯥꯟ ꯇꯧꯕꯗꯨꯗꯤ ꯑꯩꯁꯨ ꯉꯜꯂꯦ ꯑꯩꯅ ꯑꯩꯈꯣꯏ ꯇꯧꯕꯗꯣ ꯇꯦꯟꯗꯒꯤ ꯍꯧꯔꯒ ꯐꯣꯔ ꯐꯣꯔ ꯊꯥꯔꯇꯤ ꯑꯗꯨ ꯐꯥꯎꯅꯦꯕ ꯑꯗꯨ ꯅꯨꯡꯉꯥꯏꯌꯦ ꯉꯟꯅ ꯁꯨꯇꯤ ꯊꯥꯕꯗꯣ ꯍꯟꯕꯗꯣ
ꯎꯝ ꯅꯨꯡꯉꯥꯏꯕꯅꯦ ꯉꯟꯅ ꯁ ꯑꯗꯨ ꯁꯤꯗꯅ ꯑꯩ ꯏꯔꯣꯏꯁꯤꯕ ꯇꯧꯔꯝꯃꯤ ꯍꯥꯏꯁꯦ ꯑꯩ ꯑꯗꯨꯝ ꯒ꯭ꯌꯥꯟ ꯇꯥꯕ ꯉꯝꯃꯦ ꯁꯤꯗꯅ ꯄꯥꯝꯃꯤꯕ ꯊꯕꯛ ꯃꯌꯥꯝꯁꯦ ꯇꯥꯕꯗ
ꯀꯌꯥ
ꯍꯥꯏꯗꯤ ꯁꯤꯁꯇꯔꯅꯤꯔꯣꯏ ꯁꯦꯝꯦꯝꯅ ꯊꯕꯛ ꯇꯧꯝꯃꯤ ꯍꯥꯏꯗꯤ
ꯑꯥ
ꯍꯥꯏꯗꯤ ꯌꯩꯁꯝꯗꯁꯨ ꯀꯣꯒꯕ ꯑꯗꯨꯝ ꯂꯩꯗꯅ ꯍꯥꯏꯗꯤ ꯐꯥꯁ ꯐꯨꯗꯀꯨꯝꯕ ꯔꯦꯁꯇꯨꯔꯦꯟꯒꯨꯝꯕꯁꯨ ꯑꯗꯨ ꯂꯩ ꯗꯅ ꯑꯗꯨꯒꯨꯝꯕ ꯄꯇꯔꯝꯕ꯭ꯔꯥ
ꯅꯠꯇꯦ ꯑꯗꯨꯒꯨꯝꯕ ꯅꯠꯇꯦ ꯑꯣꯐꯤꯁꯀꯤ ꯑꯣꯐꯤꯁꯀꯤꯅꯦ ꯑꯩꯅ ꯇꯧꯕꯗꯣ
ꯑꯆꯥ ꯑꯆꯥ ꯑꯣꯐꯤꯁ ꯑꯣꯀꯦ ꯑꯣꯀꯦ
ꯆꯦꯂꯤ ꯀꯣꯂꯔꯁ ꯑꯣꯏꯅꯀꯣ ꯑꯗꯨꯃꯥꯏꯅ ꯇꯧꯔꯛꯨꯔꯝꯃꯦ ꯑꯗꯨꯒ ꯇꯣꯛꯑꯦ ꯍꯟꯗꯛꯁꯦ ꯑꯃꯨꯛ ꯊꯤꯔꯒ ꯂꯥꯛꯏꯕ ꯏꯟꯇꯔꯚꯤꯌꯨꯗꯤ ꯆꯠꯇꯤ ꯆꯠꯂꯦ ꯑꯗꯣ ꯑꯩꯅ ꯀꯩ ꯍꯥꯏꯗꯣꯏꯔ ꯄꯥꯝꯕꯗꯣ ꯈꯜꯂꯛꯇꯕ ꯍꯥꯏꯕ ꯇꯥꯔꯦꯅ ꯂꯝꯗꯣ ꯈꯈ꯭ꯔꯂꯥ ꯍꯥꯄꯒꯨꯝꯕ ꯃꯐꯝꯗꯣ ꯍꯥꯏꯕꯗꯤ ꯑꯩꯁꯦ ꯍꯧꯖꯤꯛ ꯇꯛꯂꯧꯗ ꯂꯥꯛꯏꯅ ꯑꯗꯣ ꯃ ꯏꯟꯇꯔꯚ꯭ꯨ ꯂꯥꯎꯁꯦ ꯑꯗꯨꯝ ꯈꯔ ꯂꯥꯞꯄ ꯍꯥꯏꯕ ꯇꯥꯔꯦꯅꯦ ꯑꯗꯨꯒꯤ ꯐꯔꯛ ꯌꯥꯝ ꯇꯥꯕꯀꯣ ꯑꯗꯨꯒꯤ ꯕꯖꯥꯔ ꯃꯅꯨꯡꯗ ꯑꯣꯏꯔꯗꯤ ꯑꯣꯇꯣ ꯑꯃ ꯆꯠꯂꯁꯨ ꯌꯥꯏꯕ ꯑꯗꯨ ꯏꯗꯣ
ꯌꯥꯏ ꯌꯥꯏ ꯌꯥꯏ ꯕꯖꯥꯔ ꯃꯅꯨꯡꯗꯅ ꯑ ꯈꯨꯗꯣꯡ ꯆꯥꯏ
ꯑꯗꯨꯗ
ꯎꯝ ꯐꯪꯕ꯭ꯔꯥ ꯌꯦꯡꯃꯤꯟꯅꯁꯦ ꯍꯥꯏꯦ ꯇꯥꯝꯃꯦ
ꯁꯣꯏꯕꯤꯒꯅꯨ ꯀꯥꯏꯅ
ꯁꯣꯏꯗꯤ ꯁꯣꯏꯖꯔꯣꯏ ꯕꯠ ꯂꯦꯁ ꯍꯣ ꯐꯣꯗꯣ ꯦꯁ ꯁꯥꯏꯠ ꯇꯝꯂ
ꯑꯗꯨꯅꯦ ꯂꯁꯣꯞ ꯍꯥꯏꯕꯗꯨꯅꯦ
ꯍꯣꯏ ꯁꯤꯁꯇꯔ ꯑꯣꯏꯒꯤꯁꯦ ꯀꯩꯅꯣ ꯑꯣꯏꯗꯣꯏꯔꯣ ꯌꯨꯝ ꯑꯣꯏꯗꯣꯏꯔꯥ ꯅꯠꯇ꯭ꯔꯒ ꯀꯩꯅꯣ ꯑꯣꯏꯗꯣꯏꯔꯥ ꯇꯥꯏ ꯂꯥꯛꯁꯦ ꯑꯣ ꯁꯤꯇꯔꯒꯨꯝꯕ ꯃꯌꯥꯝ ꯄꯥꯎ ꯐꯥꯎꯅꯕꯅꯤꯅꯅꯦ
ꯎꯝ ꯍꯣꯏ ꯑꯗꯨ ꯑꯣꯏꯔꯝꯒꯅꯦ ꯑꯩꯕꯨ ꯑ ꯅꯤꯡꯁꯤꯡꯉꯨꯅꯤ ꯑꯩꯕꯨꯗꯤ ꯀꯥꯎꯒꯅ ꯀ
ꯑꯣ ꯅꯤꯡꯁꯤꯡꯒꯅꯤ ꯅꯤꯡꯁꯤꯡꯒꯅꯤ ꯁꯤꯁꯇꯔꯒꯤ ꯃꯤꯡ ꯃꯤꯡꯅ ꯈꯔ ꯇꯣꯡꯉꯥꯜꯂꯦ ꯑꯇꯩ ꯑꯩꯁꯤꯗꯤ ꯍꯥꯏꯐꯦꯠ
ꯑꯍꯣꯏ ꯑꯩꯒꯤ ꯃꯤꯡꯗꯤ ꯄꯨꯔꯥ ꯇꯣꯉꯥꯟꯕꯅꯤꯅ ꯍꯥꯏꯕꯗꯤ ꯅꯤꯡꯁꯤꯡꯒꯅꯤꯅ ꯍꯥꯏꯕꯗꯤ ꯌꯥꯝ ꯂꯥꯏꯅꯥ ꯑꯩꯒꯤ ꯃꯤꯗꯣ ꯑꯗꯨ ꯑꯗꯨꯒꯤ
ꯑꯩꯗꯤ ꯑꯍꯥꯟꯕ ꯁꯤꯁꯇꯔꯒꯤ ꯍꯥꯏꯔꯛꯄꯗꯨꯗ ꯀꯩꯅꯣ ꯃꯥꯜꯂꯨꯔꯦ ꯍꯥꯏꯗꯤ ꯃꯩꯇꯩ ꯑꯣꯏꯕꯖꯥꯠꯂ ꯑ ꯍꯥꯟꯅ ꯍꯪꯅꯦꯕꯣ ꯑꯗ ꯑ ꯌꯦꯡꯕꯗ ꯑꯗꯨꯝ ꯈꯪꯉꯦꯗꯅ ꯍꯥꯏꯗꯤ ꯃꯥꯁꯦ ꯁꯤꯅꯤ ꯁꯤꯅꯤ ꯁꯤ ꯖꯥꯇꯤꯅꯤ ꯑꯗꯨꯝ ꯏꯔꯥꯏ ꯂꯥꯏꯅ ꯈꯪꯉꯦꯕ
ꯍꯣꯏ ꯃꯤ ꯍꯣꯏꯗ ꯃꯤ ꯇꯩꯁꯨ ꯑꯗꯨꯃꯥꯏ ꯍꯥꯏꯔꯛꯑꯦ ꯑꯩꯒꯤ ꯃꯤꯡꯗ ꯍꯥꯏꯔ ꯅꯪ ꯃꯩꯇꯩꯩꯔ ꯑꯗꯨꯝ ꯍꯥꯡꯉꯛꯄꯀꯣ ꯃꯤꯁꯤꯡꯁꯦ ꯦ ꯑꯩꯒꯤ ꯃꯤꯡꯗꯣ ꯌꯥꯝ ꯇꯣꯉꯥꯟꯕꯒꯤꯀꯣ ꯑꯗꯣ ꯍꯧꯔꯛꯄ ꯃꯤ ꯌꯥꯝ ꯌꯥꯕꯅꯤ ꯍ
ꯃꯥꯅꯤ ꯃꯥꯅꯤ ꯀꯣꯏ ꯀ ꯀꯩꯅꯣ ꯍꯥꯏꯇꯥꯔꯦꯅꯦ ꯑꯩꯈꯣꯏꯒꯤ ꯄ꯭ꯂꯦꯠꯐꯣꯝꯁꯤꯒꯤ ꯈꯨꯠꯊꯥꯡꯗꯒꯤ ꯃꯤ ꯈꯪꯅꯗꯕ ꯀꯌꯥꯝ ꯈꯪꯅꯜꯂ ꯍꯥꯏ
ꯎꯝ ꯑꯗꯨꯅꯦ
ꯁꯤꯁꯇꯔꯗꯤ ꯀꯩꯅꯣꯒꯨꯝꯕꯗꯤ ꯂꯣꯏꯔꯦ ꯀꯣꯂꯦꯖꯀꯨꯝꯕ
ꯑꯩ ꯒ꯭ꯔꯦꯖꯨꯑꯦꯁꯟ ꯂꯣꯏꯔꯦ ꯒ꯭ꯔꯦꯖꯨꯌꯦꯁꯟ ꯂꯣꯏꯔꯒ ꯀꯨꯏꯔꯒꯦꯖ ꯄꯩꯁꯥ ꯂꯣꯏꯕꯗꯣ ꯑꯥꯏ ꯗꯤ ꯑꯦꯝ ꯀꯣꯂꯦꯖꯇ ꯀꯥꯎꯕꯅꯦꯕ ꯀꯨꯏꯔ ꯀꯨꯏꯔꯦ ꯇꯨ ꯊꯥꯎꯖ ꯇꯋꯦꯟꯇꯤ ꯇꯨ ꯂꯣꯏ ꯍꯤ
ꯇ꯭ꯋꯦꯟꯇꯤ ꯇꯨꯗ ꯑꯗꯨꯗꯤ ꯌꯥꯝ
ꯑꯗꯨ ꯑꯣꯏꯔꯁꯨ ꯑꯁ ꯀꯨꯏꯔꯦ ꯍꯥꯏꯕ ꯇꯥꯔꯦꯅꯦ
ꯑꯣ ꯃꯥ ꯃꯥꯁꯇꯔꯒꯨꯝꯕꯗꯤ ꯇ ꯎꯗ꯭ꯔꯦ ꯑꯗꯨꯗꯤ
ꯃꯥꯁꯇꯔ ꯇꯧꯗ꯭ꯔꯥ ꯑꯩꯁꯦ ꯇꯧꯅꯤꯡꯗꯕꯒꯤ ꯇꯧꯗꯤ ꯍꯥꯏꯕꯅꯦ ꯑꯗꯣ ꯑꯁ ꯃꯇꯝ ꯑꯃꯨꯛ ꯃꯥꯁꯇꯔ ꯑꯃꯨꯛ ꯀꯥꯏ ꯑꯗꯨꯒ ꯊꯕꯛ ꯑꯃꯨꯛ ꯊꯤ ꯑꯗꯨ ꯇꯧꯕꯗꯣ ꯃꯇꯝ ꯃꯥꯡꯉꯦꯒꯤ ꯄꯩꯁꯥ ꯌꯥꯎꯗꯕꯅꯤꯅ
ꯆꯨꯝꯃꯤꯅꯦ ꯑꯗꯨꯁꯨ ꯁꯤꯁꯇꯔꯗꯤ ꯀꯩꯅꯣ ꯇꯧꯔꯣ ꯑ ꯀꯩꯁꯤꯅꯣ ꯗꯤꯑꯦꯝ ꯁꯥꯏꯟꯁꯂ ꯑꯥꯔꯠꯁ ꯑꯣꯏꯤꯔꯥ
ꯀꯃꯔꯁ ꯂꯔꯄꯣꯅꯦ
ꯀꯣꯃꯔꯁ ꯑꯣꯏꯕ ꯑꯗꯨꯗꯤ ꯑꯩꯈꯣꯏꯒꯤ ꯁꯦꯅꯤꯅ ꯇꯥꯗꯣꯏꯅꯤꯅꯦ ꯁꯤꯁꯇꯔꯁꯦ
ꯅꯪꯁꯨ ꯀꯥꯔꯛꯄ꯭ꯔꯥ
ꯑꯩꯁꯨ ꯀꯥꯔꯦ
ꯑꯁ ꯈꯥꯡꯔꯝꯒꯅꯤ ꯑꯗꯨꯗꯤ ꯅꯪꯒꯤꯅ ꯆ ꯈ ꯑꯣꯏꯔꯗꯤꯦ
ꯑꯩꯈꯣꯏꯅ ꯆꯦ ꯑꯣꯏꯅ ꯂꯣꯏꯈꯤꯕ ꯃꯇꯝꯗ ꯑꯩꯈꯣꯏꯅ ꯊꯥꯔ ꯁꯦꯀꯦꯟꯂ ꯀꯥꯔꯝꯗꯧ ꯃꯥꯜꯂꯦꯕꯀꯣ ꯑꯩꯈꯣꯏꯁꯦ ꯁꯤꯆꯦꯅ ꯈꯪꯉꯨꯨꯔꯗ ꯈꯪꯉꯨꯗ꯭ꯔꯗꯤ ꯈꯪꯗꯦ ꯑꯩꯁꯦ ꯕꯣꯠꯀꯗꯤ ꯂꯦꯞꯔꯝꯕꯅꯦ
ꯈꯥꯡꯔꯝꯒꯅꯤ ꯍꯣꯏ ꯈꯥꯡꯔꯝꯒꯅꯤ ꯑꯩ ꯑꯩꯅ ꯍꯥꯏꯗꯣꯏꯔ ꯅꯪꯒꯤ ꯁꯛꯇ ꯎꯔꯗꯤ ꯈꯥꯡꯅꯔꯝꯒꯅꯦꯕ ꯁꯣꯏꯗ꯭ꯔꯦ ꯑꯗꯨꯗꯤ
ꯑꯦ ꯅꯣꯏꯒꯤ ꯕꯦꯁ ꯑꯣꯏꯗꯣꯏꯔꯥ ꯁꯤꯁꯇꯔꯁꯦ ꯒꯤꯠ ꯀꯌꯥꯅ ꯌꯥꯎꯕꯗꯣ
ꯀꯅꯥ ꯀꯅꯥꯅꯣ ꯈꯪ ꯑꯁ ꯑꯩ ꯅꯣꯏ ꯃꯩꯇꯩꯁꯤꯡꯕꯨ ꯍꯥꯏꯕ ꯌꯥꯝꯅ ꯈꯪꯗꯦ
ꯑ ꯑꯃꯇꯪ ꯍꯥꯏꯔꯛꯒꯦ ꯀꯩꯅꯣ ꯈꯪꯕ꯭ꯔꯥ ꯑ ꯀꯩꯅꯣ ꯀꯩꯅꯣ ꯆꯤꯇ꯭ꯔꯁꯦꯟ ꯈꯪꯕ꯭ꯔꯥ
ꯑꯥ ꯑꯥ ꯑꯥ ꯑꯥ ꯃꯥ ꯃꯤꯡ ꯇꯥꯏ ꯍꯣꯏ ꯍꯣꯏ ꯍꯣꯏ ꯍꯣꯏ ꯍꯣꯏ ꯑꯗꯨ ꯕꯦꯁ ꯑꯣꯏꯔꯝꯒꯅꯤ ꯍꯣꯏ ꯎꯝ
ꯑꯩꯈꯣꯏꯗꯒꯤ ꯕꯦꯁ ꯑꯃ ꯍꯥꯟꯕ ꯑꯣꯏꯗꯣꯏꯕ ꯑꯩꯈꯣꯏꯗꯒꯤ ꯃꯆꯦꯠ ꯀꯦꯔꯤꯔ
ꯎꯝ ꯈꯪꯉꯝꯒꯅꯤꯗ ꯊꯥꯖꯗꯦꯍꯦ ꯎꯝ ꯎꯝ ꯑꯗꯣ ꯌꯥꯝ ꯐꯩꯅꯦ ꯑꯗꯣ ꯑꯃꯨꯛ ꯍꯣꯔꯦꯟꯀꯛ ꯀꯣꯜ ꯇꯧꯔꯛꯑꯅꯦ
ꯍꯣ ꯍꯣꯏ
ꯑꯥ ꯍꯣꯏ ꯍꯣꯏ ꯍꯣꯏ ꯊꯝꯃꯦꯒꯣ